ꯇꯥꯕ꯭ꯔꯣ
ꯅꯨꯡꯉꯥꯏꯔꯤꯕꯣ
ꯍꯥꯥ
ꯍꯥ ꯗꯞꯀꯥ ꯇꯧꯋꯦꯅꯦ ꯑ
ꯍꯥꯥ
ꯑꯥ ꯀꯇꯥ ꯑꯃꯅꯦ
ꯍꯣꯏ ꯇꯥꯗꯔꯗꯤ ꯐꯔꯤꯌꯦ
ꯍꯥꯥ ꯀꯇꯥꯥꯎꯔꯃꯦꯅ ꯍꯧꯖꯤꯛ ꯀꯔꯤ ꯀꯔꯤ ꯇꯧꯔꯤꯅꯣ
ꯐꯤ ꯁꯨꯔꯒ ꯏꯔꯨꯖꯕ ꯂꯣꯏꯔꯒ ꯐꯤ ꯁꯨꯔꯒ ꯏꯔꯨ ꯆꯕ ꯂꯣꯏꯔꯦꯒ ꯐꯥꯔꯝꯔꯤ
ꯏ ꯉ ꯑꯦ ꯑꯗꯨꯟꯅ
ꯑꯗꯨꯒ ꯀꯣ ꯉꯔꯥꯡꯗꯣ ꯅꯪ ꯇꯥꯕ꯭ꯔꯥ
ꯇꯥꯔꯦ ꯑꯩꯒꯤ ꯅꯦꯠ ꯋꯥꯔꯅꯅꯤ ꯑꯩ ꯋ ꯐꯥꯏ ꯄꯥꯏꯕ ꯀꯣ ꯑꯀꯑꯣ ꯎꯝ
ꯅꯍ ꯅꯨꯄꯥꯅ ꯐꯨꯔꯤꯠ ꯂꯩꯒꯦ ꯇꯥꯎꯕꯗꯣ ꯑꯩꯅ ꯏꯅꯥꯎꯅꯨꯄꯥꯗ ꯍꯥꯏꯕꯒꯤ ꯃꯥꯒꯤꯁꯨ ꯂꯩꯕꯤꯌꯨ ꯍꯥꯏꯕ ꯑꯗꯒꯤ ꯂꯩꯗꯣꯏꯔꯦ ꯎꯄꯥꯏ ꯂꯩꯔ꯭ꯔꯦ ꯂꯥꯎꯗꯣꯏꯔꯦ
ꯂ ꯂꯥꯎꯔꯕꯣ
ꯂꯥꯎꯗ꯭ꯔꯤ ꯍꯣꯔꯦꯟ ꯆꯠꯀꯅꯤ
ꯀꯥꯏꯗ ꯂꯥꯎꯒꯅꯤꯅꯣ
ꯎꯝ ꯑꯥ ꯑꯥ ꯑꯗ ꯆꯔꯀꯅꯤꯁꯦ ꯅ ꯎꯝ ꯂꯥꯛꯑꯣ ꯑꯩꯈꯣꯏ ꯔꯣꯝꯗ ꯂꯩꯒꯅꯤ
ꯂꯥꯛꯕ꯭ꯔꯣꯅꯦ ꯑꯗꯨꯗ
ꯂꯩ ꯍꯥꯏꯌꯦ
ꯎꯝ ꯍꯧꯖꯤꯛꯀꯥꯟꯁꯦ ꯂꯥꯛꯄꯁꯦ ꯀ꯭ꯋꯥꯂꯤꯇꯤꯗꯤ ꯐꯠꯇꯦꯅ ꯍꯥꯏꯌꯦ
ꯑꯣ
ꯑꯗꯨꯔꯁꯨ ꯂꯥꯏꯕ ꯇꯥꯔꯦꯅꯤꯅ ꯃꯣꯏ ꯂꯧꯅꯤꯡꯕꯒꯤ ꯑꯇ ꯑꯩꯈꯣꯏ ꯈꯨꯟꯒꯤ ꯑꯍꯥꯟꯕ ꯑꯃꯅ ꯍꯥꯏꯕꯅꯤ ꯅꯣꯏꯒꯤꯅꯕꯨꯡꯗꯣ ꯑꯃ
ꯑꯩꯒꯤ ꯏꯕꯨꯡꯣ
ꯎꯝ ꯈꯨꯟꯒꯤ ꯈꯨꯟꯒꯤ ꯌꯥꯝ ꯍꯥꯏꯕꯅꯨ
ꯑꯣ
ꯒꯤ ꯄꯥꯟꯗꯣ ꯑꯗꯨꯅ ꯑꯗꯨꯗꯤ ꯑꯗꯨ ꯑꯣꯏꯔꯁꯨ ꯃꯤ ꯃꯤ ꯌꯥꯝꯅ ꯂꯥꯎꯕꯒꯤ ꯇꯥꯡꯕꯅꯦꯅꯀꯣ
ꯎꯝ
ꯊꯤꯌꯦ ꯊꯤꯕꯗꯤ ꯑꯗꯨ ꯁꯥꯏꯖꯇꯤ ꯂꯩꯇꯕꯒꯤ ꯑꯗꯨꯝ ꯂꯥꯛꯑꯣ ꯂꯥꯎꯗꯕꯤꯗ ꯆꯥꯈ꯭ꯔꯦ ꯂꯥꯏꯑꯗꯤ ꯂꯥꯛꯌꯦ ꯂꯥꯛꯇꯦ ꯑꯩꯈꯣꯏꯗ ꯀꯣꯜ ꯇꯧꯔꯛꯄ ꯂꯩꯕꯤꯌꯣꯅ ꯑꯗꯨ ꯃꯥꯒꯤ ꯍꯧꯖꯤꯛꯀꯥꯟꯗꯤ ꯌꯥꯝ ꯁꯤꯠꯄ ꯃꯥꯜꯂꯦꯕ ꯑꯗꯨ ꯃꯣꯏꯒꯤ ꯐꯨꯔꯤꯠꯇꯣ ꯑꯗꯨꯒꯤ ꯃꯣꯏꯒꯤ ꯁꯥꯏꯖ ꯊꯤꯕ ꯐꯪꯗ꯭ꯔꯦ ꯑꯗꯨꯒ ꯑꯇꯣꯞꯄ ꯗꯨꯀꯥꯟꯁꯨ ꯀꯨꯏꯅ ꯆꯤꯌꯦ ꯑꯗꯨ ꯑꯣꯏꯔꯁꯨ ꯂꯩꯇꯦ ꯂꯩꯇꯦꯅꯀꯣ ꯁꯤ ꯂꯣꯏꯈ꯭ꯔꯦ ꯂꯣꯏꯈ꯭ꯔꯦ ꯈꯛꯇ ꯍꯥꯏꯕ
ꯅꯣ ꯀꯌꯥ ꯀꯌꯥ ꯍꯥꯏꯕ꯭ꯔꯥ
ꯑ ꯆꯥꯇ꯭ꯔꯦꯠ ꯁꯨꯃꯥꯏꯅ ꯍꯥꯏꯌꯦ
ꯎꯝ ꯈꯔꯗꯤ ꯇꯥꯔꯁꯨ ꯌꯥꯒꯅꯤꯗ
ꯎꯝ ꯑꯗꯨꯒ ꯇꯥꯕ ꯌꯥꯗꯕ ꯃꯐꯝꯥꯝꯁꯨ ꯂꯥꯛꯑꯗꯅ ꯑꯃꯃꯣꯛ ꯒ ꯃꯅꯕꯁꯨ ꯏꯁꯇꯣꯔ ꯃꯌꯥꯝ ꯂꯥꯛꯑꯦꯗꯅ
ꯎꯝ ꯎꯝ
ꯇꯥꯕ ꯌꯥꯔꯝꯒꯣꯏꯅꯦ ꯑꯩꯈꯣꯏꯁꯨ ꯇꯥꯐꯝ ꯐꯅꯤ ꯂꯩ ꯑꯗꯨꯔꯁꯨ ꯂꯩꯇꯦ ꯂꯩꯇ ꯗꯦ ꯂꯣꯏꯈ꯭ꯔꯦ ꯂꯣꯏꯈ꯭ꯔꯦ ꯍꯥꯏꯕ ꯈꯛꯇ ꯌꯥꯝ ꯁꯦꯠꯄ ꯃꯥꯜꯂꯦ
ꯅꯪ ꯂꯥꯎꯈ꯭ꯔꯕꯣ
ꯂꯥꯎꯗ꯭ꯔꯤ ꯃꯥ ꯇꯨꯝꯔꯤꯌꯦ ꯃꯥ ꯍꯧꯒꯠꯂꯛꯀꯥꯟꯗ ꯂꯥꯎꯕ ꯆꯠꯇꯣꯏꯅꯦ ꯑꯩꯈꯣꯏ ꯑꯅꯤ
ꯎꯝ ꯃꯥ ꯃꯣꯏ ꯋꯀꯤꯡ ꯆꯠꯐꯝꯗꯨꯗꯀꯣ ꯑꯃ ꯂꯩ ꯍꯥꯏꯕ ꯑꯗꯨꯨꯇ ꯊꯥꯎꯒꯦ ꯊꯥꯎꯅꯤ
ꯎꯝ ꯑꯗꯨꯗꯤ ꯅꯣꯏ ꯅꯥꯥꯛꯄ ꯀꯥꯟꯗ ꯂꯥꯏꯔꯗꯤ ꯐꯩꯅꯤꯅ ꯑꯗꯨꯒ ꯑꯩꯈꯣꯏ ꯑꯅꯤ ꯕꯨꯛ ꯐꯤꯌꯔꯒꯤ ꯍꯥꯏꯕꯗꯣ ꯂꯥꯏꯔꯤꯛꯀꯤ ꯐꯤꯌꯔ ꯑꯃ ꯂꯩꯑꯦ ꯍꯥꯏꯕꯗꯣ ꯑꯗꯨꯗꯨꯁꯨ ꯅ ꯑꯦꯗꯅ
ꯍꯣꯏ
ꯑꯩ ꯉꯁꯥꯏ ꯍꯥꯏꯕ ꯍꯣꯁꯄꯤꯇꯥꯜꯒꯤ ꯑꯗꯨꯒꯤ ꯑꯄꯣꯖꯤꯠ ꯈꯛꯇꯅꯦ ꯅꯪꯁꯨ ꯈꯪꯔꯝꯒꯅꯤꯗ ꯈꯪꯔꯝꯒꯅꯤꯗ ꯑꯩꯁꯨ ꯈꯣꯡꯅ ꯂꯥꯛꯑꯒꯅꯤ
ꯍꯣꯏ ꯑ ꯒꯦꯠ ꯑ ꯑꯣꯄꯣꯖꯤꯠ ꯦꯠ ꯑꯃ ꯂꯥꯛꯏꯕꯗꯨꯖꯔꯣ ꯃꯅꯨꯡꯗ ꯑꯣ ꯍꯣꯏ ꯍꯣꯏ
ꯔ ꯑꯗꯣ ꯍꯥꯏꯕꯗꯣ ꯑꯗꯨꯗꯨꯅꯦ ꯅꯪꯁꯨ ꯍꯥꯡꯔꯝꯒꯅꯤ
ꯎꯝ ꯍꯣꯏ ꯈꯣꯡꯅ ꯂꯥꯛꯄ ꯇꯥꯔꯦ
ꯎꯣꯡ ꯑꯗꯨꯝ ꯋꯀꯤꯡ ꯑꯣꯏꯅ ꯆꯠꯄꯅ ꯐꯥꯏꯌꯦꯗ ꯑꯗꯨꯝ ꯆꯦꯟꯕꯅ
ꯑ ꯑꯗꯣ ꯌꯥꯝ ꯉꯥꯟꯟꯅꯗꯤ ꯆꯠꯐꯝꯨꯝꯁꯦꯀꯣ ꯅꯨꯡꯁꯥ
ꯑ ꯍꯣꯏ ꯈꯔ ꯊꯦꯡꯅ ꯆꯠꯁꯦ ꯃꯣꯏ ꯄꯨꯡ ꯃꯄꯥꯟ ꯐꯥꯎꯔ ꯍꯥꯡꯒꯅꯤ ꯍꯥꯏꯕꯅꯤ
ꯎꯝ
ꯄꯨꯡ ꯃꯄꯜ ꯐꯥꯎ ꯐꯪꯅꯤ ꯊꯦꯡꯅ ꯆꯠꯄꯅ ꯍꯦꯟꯅ ꯅꯨꯡꯉꯥꯏꯌꯦ
ꯑꯗꯨ
ꯑꯗꯨꯒ ꯑꯆꯥꯄꯣꯣꯟ ꯃꯌꯥꯝꯁꯨ ꯑꯗꯨꯗ ꯂꯥꯛꯒꯅꯤ
ꯑꯗꯨ ꯑꯗꯨꯒꯤꯗꯤ ꯑꯁ
ꯑ ꯍꯣꯏ ꯕꯟꯖꯦ ꯂꯩꯗꯦ ꯄꯩꯁꯥ ꯂꯥꯛꯗ꯭ꯔꯥ ꯍꯧꯖꯤꯛꯁꯦ ꯑꯩ ꯑꯩꯗꯤ ꯎꯝ ꯏꯅꯥꯎꯅꯨꯄꯥꯒꯤ ꯐꯨꯔꯤ ꯂꯥꯏꯇ꯭ꯔꯗꯤ ꯂꯥꯏꯕꯨꯗꯤ ꯂꯥꯏꯒꯅꯤ ꯑꯗꯨ ꯑꯗꯨꯁꯨ ꯃꯥꯒꯤꯗꯤ ꯂꯥꯏꯇ꯭ꯔꯗꯤ ꯌꯥꯔꯣꯏ ꯌꯥꯝ ꯂꯥꯏꯅꯤꯡꯕ ꯌꯥꯝ ꯂꯥꯏꯅꯤꯡꯕꯒꯤ
ꯑꯩꯈꯣꯏꯗꯗꯤ ꯃꯥꯗꯤ ꯀꯟꯅꯗꯤ ꯍꯩꯗꯦ
ꯑꯁ ꯑꯩ ꯑꯩꯒꯤ ꯏꯅꯥꯎꯅꯄꯥꯔꯤꯩ ꯌꯥꯝ ꯀꯟꯅ ꯍꯥꯏ ꯃꯥꯗꯤꯀꯣ ꯏꯆꯦꯗꯗꯤ ꯁꯨꯃꯥꯏꯅ ꯗꯤꯃꯥꯟ ꯇꯧꯗꯦꯕ ꯑꯩ ꯑꯩꯉꯣꯟꯗ ꯑꯩ ꯄꯩꯁꯥ ꯏꯁꯥ ꯂꯥꯏꯗꯕꯗ ꯑꯗꯨꯝ ꯌꯥꯗꯥꯎꯔꯒ ꯂꯩꯔꯝꯒꯅꯤ ꯑꯦ ꯑꯦꯉꯣꯟꯅ ꯇꯥꯥꯎꯟ ꯃꯌꯥꯕꯦꯟ ꯉꯔꯥꯡꯁꯨ ꯄꯩꯁꯥ ꯍꯦꯛ ꯆꯥꯡꯕ ꯀꯥꯟꯗ
ꯎꯝ ꯑꯩꯒꯤꯁꯨ ꯂꯩꯕꯤꯌꯣ ꯑꯗꯨꯅ ꯑꯗꯨ ꯈꯛꯇ ꯍꯥꯏꯕꯅꯦ ꯎꯝ ꯅ ꯍꯥꯟꯅ ꯂꯩꯅꯤꯡꯉꯦꯅꯗꯤ ꯍꯥꯏꯕꯅꯦꯕ ꯑꯗꯨꯒꯤ
ꯃꯣꯏ ꯃ ꯂꯥꯏꯕ ꯀꯥꯟꯗ ꯁꯦꯠꯂ ꯌꯦꯡꯅꯤꯡꯉꯦ ꯍꯥꯏꯌꯦꯦ ꯌꯥꯝ ꯑꯩꯒꯤ ꯏꯅꯥꯎꯕꯨꯗꯤ ꯀꯥꯟꯅ ꯍꯥꯏꯔꯦ ꯑꯩꯉꯣꯟꯗ ꯂꯩꯕꯤꯌꯨ ꯂꯩꯕꯤꯌꯨꯅ ꯑꯩ ꯆꯠꯄ ꯈꯨꯗꯤꯡ ꯑꯗꯨꯝ ꯑꯩꯉꯣꯟꯗ ꯑꯩꯒ ꯆꯠꯂꯒ ꯀꯣ
ꯑ ꯒ ꯊꯥꯎ ꯊꯥꯎꯒꯦ ꯅꯥꯎꯅ ꯂꯨꯄꯥꯁꯨ ꯑꯩ ꯍꯧꯖꯤꯛ ꯑꯩꯒꯤ ꯑꯦꯀꯥꯎꯟ ꯄꯩꯁꯥ ꯆꯥꯡꯕꯗꯣ ꯎꯠꯍꯟꯒꯦ ꯠꯈ꯭ꯔꯦ ꯃꯥ ꯃꯥꯅ ꯅꯣꯛꯔꯒ ꯂꯩꯔꯝꯃꯦ
ꯃꯥ ꯃꯥꯒꯤ ꯅꯝꯕꯔꯁꯨ ꯑꯣꯏ
ꯑꯣ ꯀꯥꯏꯗ
ꯒ꯭ꯔꯨꯨꯞꯇ
ꯑꯣ ꯑꯩ ꯀꯣꯜꯗꯣ ꯑꯩꯉꯣꯟꯗ ꯇꯧꯔꯛꯑꯣꯅ ꯍꯥꯏ ꯌꯥꯗꯦ ꯋꯥ ꯉꯥꯡꯅꯤꯉꯥꯏ ꯂꯩꯇꯍ ꯑꯩꯈꯣꯏꯗꯗꯤ ꯏꯀꯥꯏꯕ ꯃꯥꯜꯂꯦꯗ ꯃꯣꯏꯗꯤ ꯑꯩꯈꯣꯏꯕꯨ
ꯑꯩꯕꯨꯁꯨ ꯀꯣꯜ ꯇꯧꯕꯤꯌꯣ ꯍꯥꯏꯔꯣ
ꯇꯥꯎꯔꯣꯏ ꯑꯩꯕꯨ ꯄꯥꯎ ꯇꯥꯎꯕ ꯌꯥ ꯍꯣꯏ ꯅꯤꯡꯇꯥꯎꯁꯦ ꯑꯩꯅ ꯋꯥ ꯉꯥꯡꯅꯦ ꯅꯪ ꯈꯨꯝꯃꯣꯀ ꯇꯥꯎꯔꯀꯥꯟꯗꯀꯣ
ꯀꯔꯤ ꯉꯥꯡꯅꯤꯉꯥꯏ ꯂꯩꯕ꯭ꯔꯥ ꯍꯥꯏꯗꯤ ꯍꯥꯏꯕꯗꯤ ꯀꯔꯤ ꯀꯥꯏꯅꯤꯡꯉꯥꯏ ꯂꯩꯕ꯭ꯔꯥ ꯍꯥꯏꯕꯅꯤꯗ ꯑꯩꯈꯣꯏꯕꯨ
ꯑꯗꯨꯒꯤꯅꯤ ꯃꯣꯏ ꯃꯆꯦꯅꯦꯕ ꯃꯣꯏ ꯃꯁꯦꯟꯗ ꯃꯣꯏ ꯑꯍꯨꯝ ꯈꯛꯇ ꯁꯥꯟꯅꯔꯒꯦ ꯍꯥꯏꯌꯦ ꯅꯪꯒ ꯅ ꯇꯥꯎꯅ ꯅꯨꯄꯥ ꯍꯥꯏꯒꯦ ꯅꯎꯅ ꯎꯞꯄꯥ ꯍꯥꯏꯒ
ꯃꯥꯗꯦ ꯁꯨꯝ ꯍꯥꯏ ꯍꯥꯏꯔꯔꯣꯏ ꯁꯨꯝ ꯄꯥꯏ ꯄꯥꯏꯔꯔꯣꯏ ꯍꯥꯏꯕ
ꯎꯝ ꯃꯣꯏꯁꯦ ꯈꯪ ꯀꯔꯤꯔ ꯀꯥꯟꯗ ꯑꯩꯈꯣꯏꯕꯨꯗꯤ ꯑꯩꯈꯣꯏꯗ ꯏꯀꯥꯏꯕ ꯃꯥꯜꯂꯦ ꯑꯗꯨꯒ ꯑꯩꯈꯣꯏ ꯑꯩꯈꯣꯏꯒꯤ ꯏꯃꯥꯟꯕꯤ ꯂꯝꯕꯤꯒꯤ ꯃꯅꯥꯎ ꯅꯨꯄꯥꯗꯣ
ꯎꯝ
ꯑꯗꯨꯒ ꯅꯍꯥꯟ ꯄꯣꯠ ꯌꯨꯝꯗꯒꯤ ꯊꯤꯜꯂꯛꯄꯀꯣ ꯑꯗꯨꯗ ꯑꯩꯈꯣꯏ ꯂꯥꯎꯕ ꯆꯠꯂꯦ ꯑꯗꯨꯒ ꯑꯩꯕꯨ ꯂꯦꯞꯄꯣ ꯑꯗꯨꯒ ꯑꯃ ꯑꯣꯇꯣ ꯔꯤꯖꯥꯕ ꯂꯧꯕ ꯆꯠꯀꯦ ꯅꯪ ꯉꯥꯏꯔꯒ ꯑꯁꯤꯗ ꯂꯦꯞꯄꯣ ꯍꯥꯏꯕ ꯑꯗꯨꯒ ꯑꯩ ꯍꯥꯏꯔꯒꯦ ꯅꯪ ꯍꯥꯏꯕ ꯍꯥꯏꯕ꯭ꯔꯅꯦ ꯍꯥꯏꯔ ꯀꯥꯟꯗ ꯍꯣꯏ ꯌꯥꯏꯌꯦꯦꯅ ꯆꯠꯈ꯭ꯔꯦ ꯑꯗꯨꯒ ꯑꯣꯇꯣ ꯑꯃ ꯔꯤꯖꯥꯕ ꯇꯧꯔꯒ ꯂꯥꯛꯑꯦ ꯑꯗꯨꯒ ꯑꯩꯗꯤ ꯌꯥꯝ ꯅꯣꯛꯅꯤꯡꯕꯀꯣ ꯅꯍꯥꯟꯗꯤ ꯀꯝꯃꯥꯏꯅ ꯍꯥꯏꯕ ꯭ꯔꯥ ꯑꯩꯉꯣꯟꯗꯁꯨ ꯍꯥꯏꯕꯤꯅꯤ ꯅꯪ ꯑꯗꯨꯒꯤ ꯇ꯭ꯔꯦꯚꯔꯗ ꯍꯥꯏꯕꯒꯨꯝꯅ ꯑꯩꯉꯣꯟꯗ ꯍꯥꯏ ꯍꯥꯏꯔꯒ ꯑꯗꯨꯗꯤ ꯃꯣꯏ ꯑꯅꯤꯒꯤ ꯋꯥꯔꯤꯅꯤ ꯍꯥꯏ
ꯎꯝ
ꯌꯥꯝꯅ ꯅꯤꯡꯃ ꯑꯩꯈꯣꯏꯒꯤ ꯏꯃꯥꯟꯅꯕꯤꯗꯨꯁꯨ ꯍꯥꯏꯌꯦ ꯍꯥꯏꯌꯦ ꯂꯝꯕꯤꯗ ꯍꯥꯏꯕꯤꯌꯣ ꯍꯥꯏ ꯀꯥꯟꯗ ꯑꯗꯨꯗꯤ ꯃꯣꯏꯒꯤ ꯋꯥꯔꯤꯅꯤ ꯍꯥꯏꯌꯦ
ꯏꯅꯥꯎꯅꯨꯄꯥꯁꯨ ꯅꯍꯥꯟ ꯑꯩꯈꯣꯏ ꯑꯦꯟꯇ꯭ꯔꯥꯟꯁꯀꯤ ꯆꯠꯂꯤꯗꯅ ꯑꯗꯨꯒꯒ ꯑꯗꯨꯀꯥꯟꯗ ꯃꯥꯒꯤ ꯃꯅꯥꯎ ꯅꯨꯄꯥ ꯇꯥꯡꯈꯨꯜ ꯅꯨꯄꯥ ꯑꯃ ꯂꯥꯛꯑꯦꯕꯀꯣ
ꯑꯥ
ꯃꯣꯏꯁꯦ ꯋꯥꯔꯤ ꯁꯥꯟꯅꯕ ꯑꯩꯈꯣꯏꯒ ꯑꯗꯨꯝ ꯂꯦꯞꯃꯤꯟꯅꯕ ꯑꯗꯨꯒ ꯃꯣꯏ ꯑꯅꯤꯗ ꯑꯗꯨꯝ ꯋꯥꯔꯤ ꯁꯅꯔꯒ ꯅꯣꯛꯂꯒ ꯂꯥꯛꯑꯕ ꯑꯩ ꯁꯨꯡꯇ ꯆꯥꯗꯕ ꯀꯣ ꯀꯔꯤꯅꯣ ꯃꯇꯛ ꯑꯗꯨꯃꯥꯏꯅ ꯃꯣꯏꯅ ꯁꯥꯟꯕꯗꯣ ꯑꯩꯁꯨ ꯇꯥꯅꯤꯡꯕ ꯑꯗꯨꯒ ꯇꯥꯅꯤꯡꯉꯥꯏꯒꯤ ꯃꯣꯏ ꯃꯣꯏꯒ ꯅꯛꯁꯤꯜꯂꯔꯒ ꯂꯥꯛꯔꯒ ꯑꯗꯨꯝ ꯂꯦꯞꯄꯦ ꯑꯗꯨꯁꯨ ꯇꯥꯗꯦ ꯃꯣꯏꯗꯦ
ꯎꯝ ꯃꯣꯏ ꯑꯦꯂꯤꯌꯟꯁꯀꯤ
ꯑꯗꯨꯒꯤꯅꯤ ꯁꯨꯡꯇꯥꯗꯗꯤ ꯅꯣꯏꯗꯤ ꯀꯔꯤ ꯋꯥꯔꯤ ꯁꯥꯟꯅꯕ꯭ꯔꯥ ꯍꯥꯏ ꯀꯅꯤ ꯏ ꯑꯣꯅꯨ ꯄꯅꯧꯑ ꯀꯔꯤ ꯌꯥꯝ ꯌꯥꯝ ꯇꯥꯅꯤꯡꯕ꯭ꯔꯥ ꯍꯥꯏꯌꯦ ꯅꯣꯏꯗꯤ ꯀꯔꯤ ꯂꯣꯟꯗꯒꯤꯦ ꯁꯥꯟꯅꯕ꯭ꯔꯥ ꯍꯥꯏ ꯍꯥꯏꯀ ꯏꯪꯂꯤꯁ ꯏꯪꯂꯤꯁꯒ ꯃꯤꯛꯁ ꯇꯧꯔꯒ ꯍꯩꯌꯦꯦ ꯍꯥꯏꯌꯦ
ꯀꯔꯝ ꯀꯥꯟꯒꯤ ꯃꯣꯏ ꯅꯨꯄꯥ ꯐꯥꯗꯦꯅ ꯈꯪꯗꯦ
ꯅꯣꯏꯒ ꯏꯅꯥ ꯍꯨ ꯄꯈꯔ ꯐꯥꯔꯦꯗ ꯑꯗꯨꯒ ꯊꯥꯎꯒꯤ ꯏꯅꯥꯎ ꯅꯨꯄꯥ ꯆꯨꯈ꯭ꯔꯄꯥ ꯑꯩꯒꯤ ꯏꯅꯥꯎ ꯅꯨꯄꯥꯅꯤ ꯍꯦ ꯅ ꯏ ꯀꯥꯏꯕꯗꯤ
ꯅꯍꯥꯟ ꯑꯩꯈꯣꯏ ꯑꯩꯈꯣꯏ ꯑ ꯄꯦꯅꯧ ꯄꯥꯏꯕ ꯅꯨꯄꯤꯗꯣ ꯑꯗꯨꯗ ꯑꯩꯈꯣꯏ ꯑꯅꯤ ꯆꯠ ꯄ ꯆꯠꯂꯒ ꯑ ꯅꯪꯒꯤ ꯅꯃꯥꯟꯅꯕꯤ ꯑꯃ ꯂꯥꯛꯏꯗꯨꯅ ꯑꯗꯨꯗ ꯀꯣꯂꯦꯖ ꯀꯥꯃꯤꯟꯅꯕꯗꯣ ꯎꯝ ꯑꯗ ꯂꯥꯏꯕꯒꯕ ꯑ ꯋꯥ ꯑꯃꯇ ꯐꯥꯎ ꯊꯣꯛꯂꯛꯇꯕꯅ ꯋꯥꯅꯤꯅ
ꯎꯝ
ꯅꯒꯨꯗꯥꯏꯗ ꯃꯥ ꯍꯦꯛ ꯆꯠꯄ ꯍꯦꯛ ꯆꯠꯄ ꯀꯥꯟꯗꯀꯣ ꯃꯥ ꯋꯥ ꯑ ꯉꯥꯡꯕ ꯍꯥꯎꯔꯦ ꯃꯤ ꯃꯥ ꯈꯪꯉꯗꯕ ꯂꯩꯇ꯭ꯔꯗꯤꯀꯣ ꯃꯣꯏꯗꯣ ꯁꯨꯡꯉꯥ ꯉꯥꯡꯗꯕꯅꯦꯕ
ꯍ ꯂꯒꯅꯦꯁ
ꯃꯥꯏꯅꯁ
ꯃꯣꯏ ꯃꯁꯦꯟꯗꯗꯤ ꯂꯩꯃꯤꯟꯅꯟꯅꯔꯦꯗꯤ ꯑꯗꯨꯝ ꯅꯣꯛꯔꯒ ꯂꯥꯏꯔꯝꯒꯅꯤ ꯑꯗꯨꯒ ꯑꯣ ꯑꯗꯨꯒꯤꯅꯦ ꯅꯣꯛꯒ꯭ꯔꯒ ꯋꯥꯔꯤ ꯁꯅ ꯍꯥꯏꯔꯒ ꯑꯗꯨ ꯎꯝ ꯂꯥꯏꯒꯅꯤ
ꯍ ꯑꯦ
ꯅꯍꯥꯟ ꯉꯔꯥꯡꯁꯨ ꯑꯩꯒꯤ ꯃꯅꯥꯎ ꯅꯨꯄꯥꯗ ꯎ ꯑꯩꯈꯣꯏꯒꯤ ꯂꯥꯏꯒꯤ ꯃꯅꯥꯎꯅꯨꯄꯥ ꯑꯃ ꯀꯩꯕꯤ ꯍꯥꯏꯌꯦꯗꯅ ꯑꯗꯨꯒ ꯀꯣꯜ ꯇꯧꯔ ꯇꯥꯎꯔꯒ ꯀꯣꯜ ꯇꯧꯔꯒ ꯅꯧꯈ꯭ꯔꯒ ꯂꯥꯛꯌꯦꯦ ꯃꯣꯏ ꯑꯅꯤꯁ ꯍꯥꯏꯗꯤ ꯂꯣꯛꯅ ꯏꯤꯡꯕꯀꯣ ꯏꯁꯥꯒ ꯁꯥꯈ꯭ꯔꯒ
ꯑꯗꯨ ꯅꯨꯄꯥꯁꯨ ꯅꯝꯕꯝꯕꯔ ꯋꯥꯟ ꯅꯅꯤꯀꯣ ꯃꯥꯁꯨꯣ
ꯑ ꯃꯣꯏꯒ ꯆꯞ ꯃꯥꯟꯅꯩ ꯑꯗꯨꯒ ꯄꯨꯟꯕꯁꯦ ꯃꯣꯏ ꯄꯨꯜꯂꯤ ꯉꯔꯥꯡꯅꯦ ꯑꯩ ꯌꯥꯝ ꯅ ꯅꯤꯡꯕꯅꯦ ꯍꯣ ꯇꯅꯒ ꯑꯩꯗꯤ ꯀꯅꯥꯅꯣ ꯍꯥꯏꯔꯒ ꯃꯥꯅꯦ ꯍꯥꯏ
ꯌꯨꯝ ꯅꯛꯑꯦꯅꯨꯝ ꯌꯨꯝꯗ ꯑꯗꯨ ꯑꯣꯏꯔꯁꯨꯀꯣ ꯃꯣꯏꯗꯣ ꯑꯗꯨꯝ ꯈꯪꯗꯦ ꯌꯦ ꯏꯇ ꯍ ꯏꯀꯥꯏꯕꯒꯨꯝ ꯇꯥꯎꯕꯀꯣ ꯈꯥꯡꯗꯦ ꯃꯣꯏꯁꯨ ꯒ꯭ꯌꯥꯟ ꯇꯥꯗ꯭ꯔꯦ ꯃꯣꯏꯒꯤ ꯃꯑꯣꯡꯗꯨ
ꯏꯀꯥꯏꯕ ꯌꯥꯝ ꯀꯥꯟꯂꯦ ꯑꯁ ꯈꯥꯡꯗꯦ ꯃꯣꯏꯁꯦ ꯑꯩꯈꯣꯏꯗꯤ ꯇꯥꯎꯋꯦ ꯍꯥꯏꯔꯁꯨ ꯃꯣꯏꯗꯒꯤꯗꯤ ꯁꯨꯃꯥꯏꯅꯗꯤ ꯇꯥꯎꯗꯦꯀꯣ
ꯍꯣꯏ
ꯏꯀꯥꯏꯕꯗꯤ ꯏꯀꯥꯏꯕ ꯃꯇꯝ ꯂꯩ ꯑꯗꯨ ꯑꯣꯏꯔꯁꯨ ꯃꯣꯔꯦꯒꯨꯝꯅ ꯇꯥꯎꯍꯧꯗꯣꯏꯗꯅ ꯑꯩꯈꯣꯏꯗꯤ
ꯍꯣꯏ ꯀꯔꯤ ꯇꯧꯔꯒ ꯂꯩꯔꯦ ꯍꯧꯖꯤꯛꯇꯤ
ꯑꯩ ꯑꯗꯨꯝ ꯐꯝꯔꯒ ꯂꯩꯌꯦ ꯍꯣꯔꯦꯟ ꯏꯔꯨꯒꯦꯅ ꯍꯧꯖꯤꯛ ꯏꯔꯨꯔꯗꯤ ꯁꯥꯒꯅꯤꯅꯀꯣ
ꯍꯣꯏ ꯑꯩꯗꯤ ꯐꯤ ꯁꯨꯀꯣ ꯂꯣꯏ ꯆꯣꯠꯂꯦꯕ ꯑꯗꯨꯒꯤ
ꯃꯄꯥꯟꯁꯨ ꯊꯣꯛꯅꯤꯡꯉꯥꯏ ꯂꯥꯏꯕ ꯑꯣ ꯂꯥꯛꯔꯀꯥꯟꯗ ꯅꯪ ꯅꯨꯄꯥ ꯍꯣꯡꯉꯥꯜꯂꯀꯥꯟꯗꯤ ꯊꯣꯛꯀꯅꯤꯗꯅ ꯗꯨꯀꯥꯟꯗ ꯏꯔꯨꯁꯦꯅꯅ